ꯑꯁ ꯀꯩꯁꯨ ꯀꯥꯏꯗꯦ ꯀꯩꯁꯨ ꯀꯥꯏꯗꯦ ꯀꯩꯅꯣ ꯀꯩ ꯏꯟꯁꯥꯡ ꯆꯥꯔꯒꯦ ꯅꯣꯛ ꯅꯣꯛꯅꯨꯍꯦ ꯀꯩꯅꯣ ꯈꯥꯡꯉꯨꯍꯦ ꯅꯣꯛ ꯀꯣ ꯃꯃꯤ ꯁꯦꯡꯕ ꯍꯪꯉꯒ ꯀꯩ ꯏꯟꯁꯡ ꯆꯥꯔꯒꯦ ꯉꯁꯤꯕꯣ
ꯑꯩꯔꯣ ꯑꯁ ꯉꯥꯔꯤ ꯉꯥꯔꯤ ꯌꯥꯎꯗꯕ ꯏꯔꯣꯟꯕꯁꯦ ꯄꯥꯏ ꯃꯔꯣ ꯍꯥꯞ ꯇꯕ
ꯑꯁ ꯑꯩꯗꯤ ꯉꯁꯤꯗꯤ ꯗꯥꯜ ꯒꯥ ꯑꯥꯂꯨ ꯆꯥꯏ ꯫ ꯀꯩꯅꯣ ꯃꯥꯁꯦ ꯀꯔꯤ ꯌꯥꯝ ꯅꯣꯛꯅꯤꯡꯕ ꯂꯩꯕ꯭ꯔꯅꯦ ꯑꯁ
ꯈꯪꯗꯦ ꯑꯁꯤ ꯑꯩꯒꯤ ꯑꯩꯒꯤ ꯃꯅꯥꯛ ꯇꯥꯀꯣ ꯀꯅꯥꯅꯣꯃ ꯀꯩ ꯅꯣ ꯑꯁ! ꯀꯩꯅꯣ ꯇꯧꯔꯤꯕ
ꯑꯣ꯫ ꯑꯣ ꯀꯥꯏꯗꯦ- ꯀꯥꯏꯗꯦ ꯂꯩꯁꯥꯕꯤ ꯐꯥꯔꯛꯄ ꯃꯇꯝꯗ ꯀꯣ ꯍꯥꯟꯅ ꯐꯔꯛꯄ ꯃꯇꯝꯗ ꯌꯥꯝ ꯅꯣꯛꯒꯟꯕꯅꯦ ꯑꯁ ꯑꯩ ꯆꯦ ꯑꯩꯈꯣꯏꯁꯨ ꯑꯦꯛꯁꯄꯤꯔꯤꯌꯦꯟꯁ ꯇꯧꯈꯤꯕꯅꯦ ꯑꯗꯨꯒꯨꯝꯕꯗꯅꯦ ꯉꯁꯥꯏ ꯉꯁꯤ ꯍꯧꯖꯤꯛꯀꯤꯗꯣ
ꯑꯁꯨꯃꯥꯏ ꯍꯟꯗꯛ ꯍꯟꯗꯛ ꯑꯗꯨꯝ ꯇꯧꯔꯦꯕ ꯑꯩꯁꯨ꯫ ꯑꯁ ꯌꯦꯟꯒꯤ ꯊꯤ ꯎꯔꯁ ꯑꯗꯨꯨ ꯑꯗꯨꯝ ꯅꯣꯛꯅꯤꯡꯉꯦꯕ ꯑꯩꯁꯦ ꯫
ꯅꯨꯡꯉꯥꯏꯕ ꯃꯇꯝꯅꯦ ꯑꯗꯨ꯫
ꯑꯗꯨꯅꯦ ꯑꯗꯨꯝ ꯅꯨꯡꯗꯥꯡꯗ ꯐꯥꯎ ꯃꯪꯗ ꯐꯥꯎ ꯑꯗꯨꯝ ꯅꯣꯛꯑꯦꯕ ꯑꯩꯁꯦ꯫
ꯑꯥ ꯅꯪ ꯑꯗꯣ ꯅꯪꯗꯣ ꯀꯩ ꯀꯩ ꯏꯁꯇ꯭ꯔꯤꯝ ꯂꯧꯕ꯭ꯔꯥ ꯀ ꯀꯂ꯭ꯁ ꯇ꯭ꯋꯦꯜꯐꯗ
ꯑꯣ꯫ ꯑꯩ ꯀꯂ꯭ꯥꯁ ꯇꯨꯌꯦꯜꯞ ꯇꯁꯦ ꯀꯩꯅꯣꯅꯦ ꯑꯩꯁꯨ ꯀꯥꯎꯈ꯭ꯔꯦꯅꯦ ꯫
ꯑ
ꯑꯅꯤ - ꯑꯍꯨꯝ ꯂꯧꯥꯎꯋꯦꯗ ꯑꯩꯗꯤ꯫
ꯔꯦ ꯑꯣ ꯍꯧꯖꯤꯛꯇꯤ ꯀꯩ ꯁꯕꯖꯦꯛ ꯂꯧꯕ꯭ꯔꯥ?
ꯍꯧꯖꯤꯛꯇꯤꯀꯣ ꯑꯩꯁꯦ ꯍꯧꯖꯤꯛꯁꯦ ꯁꯥꯏꯟꯇꯤꯁ ꯇꯝꯅꯕꯀꯣ ꯀꯥꯟꯅ ꯍꯣꯅꯔꯤꯌꯦꯕ꯫ ꯄ꯭ꯔꯦꯛꯇꯤꯀꯦꯜ ꯌꯥꯝ ꯀꯟꯅ ꯇꯧꯔꯤꯕ ꯍꯟꯗꯛꯁꯦ꯫
ꯑ ꯐꯖꯅ ꯇꯧꯋ ꯑꯩꯈꯣꯏ ꯑꯩꯈꯣꯏ ꯈꯨꯟꯗꯁꯨ ꯁꯥꯏꯟꯇꯤꯁꯀꯨꯝꯕꯗꯣ ꯂꯩꯇꯕꯅꯤꯅꯀꯣ ꯐꯖꯅ ꯇꯧꯋꯣ ꯍꯣꯏ ꯂꯥꯏꯔꯤꯛ ꯄꯥꯕꯁꯨ ꯀꯜꯂꯣ ꯁꯥꯏꯟꯇꯤꯁ ꯑꯃꯐꯥꯎ ꯂꯩꯇꯕꯅꯦ ꯑꯩꯈꯣꯏ ꯈꯨꯟ ꯌꯥꯝ ꯆꯥꯎ - ꯆꯥꯎ ꯆꯥꯎꯗꯤ ꯆꯥꯎꯕ ꯁꯥꯏꯟꯇꯤꯁꯗꯤ ꯑꯃꯐꯥꯎ ꯂꯩꯇꯕ ꯗꯣꯛ
ꯃꯤꯁꯤꯡꯁꯦ ꯎꯝ ꯑꯗꯨꯅꯦ ꯗꯣꯛꯇꯔꯕꯨꯗꯤ ꯈꯔꯗꯤ ꯂꯩꯔꯦ ꯑꯗꯣꯥꯁꯨ ꯀꯁꯂ ꯍ ꯇꯕꯨꯅꯤ ꯅꯅꯥꯀꯣ ꯑꯩꯁꯦ ꯑꯁ ꯋꯥꯥꯛꯁꯣꯞ ꯀꯩꯀꯥ ꯆꯠꯂꯒ ꯌꯥꯝ ꯀꯟꯅ ꯇꯧꯔꯤꯅꯦꯕ ꯑꯩ
ꯇꯧ ꯑꯩ ꯄ꯭ꯔꯥꯊꯅꯥ ꯇꯧꯕꯤꯒꯦ꯫
ꯍꯣꯏ ꯇꯧꯕꯌꯣ ꯑꯗꯨꯅꯦ ꯇꯧꯅꯨꯀꯣ ꯀꯩꯅꯣ ꯂꯦꯞ ꯄꯒ ꯇꯧꯕꯅꯣꯕ
ꯑꯣ ꯑꯣ ꯈꯪꯉꯦ ꯅꯪꯅ ꯑꯣ ꯈꯪꯉꯦ ꯅꯪꯅ ꯅꯪꯅ ꯅꯪꯅ ꯄꯥꯕꯗꯣ ꯑꯩ ꯍꯦꯛ
ꯍꯣꯏ - ꯍꯣꯏ ꯇꯧꯕꯤꯌꯣ ꯑꯁ ꯇꯧꯕꯤꯗ꯭ꯔꯗꯤ ꯑꯩꯁꯦ ꯌꯥꯔ ꯔꯣꯏꯕ ꯑꯩ ꯏꯊꯟꯇꯅ ꯍꯣꯠꯅꯕꯗꯤ ꯌꯥꯗ꯭ꯔꯦꯕ꯫
ꯎꯝ ꯅꯥꯕꯒꯨꯝꯕꯗꯤ ꯇꯧꯗ꯭ꯔꯣ?
ꯑꯁ ꯉꯔꯥꯡ ꯅꯥꯔꯕꯅꯦ ꯑꯩꯁꯦ꯫ ꯀꯩꯅꯣ ꯄꯨꯡ ꯎꯝ ꯑꯩꯁꯦ ꯉꯔꯥꯡ ꯇꯨꯝꯗꯕꯤꯗ ꯑꯌꯨꯛ ꯉꯁꯤ ꯑꯌꯨꯛ ꯄꯨꯡ ꯃꯉꯥ ꯐꯥꯎ ꯂꯥꯏꯔꯤꯛ ꯄꯥꯏꯌꯦꯕ ꯑꯩꯁꯦ
ꯑꯣ꯫
ꯑꯁ ꯌꯥꯗ꯭ꯔꯦ ꯃꯤ ꯀꯁꯦ ꯂꯣꯏꯅ ꯃꯅꯨꯡꯗ ꯆꯪꯈ꯭ꯔꯦ꯫
ꯔꯤꯐ꯭ꯔꯦꯁ ꯑꯃꯨꯛ ꯈꯔꯔ ꯃꯔꯛ ꯃꯔꯛ ꯇꯧꯋ ꯀꯣ ꯂꯥꯏꯔꯤꯛꯥꯃꯜꯂꯁꯨꯀꯣ ꯏꯁꯥꯁꯦ ꯋꯥꯁꯨ ꯋꯥꯕꯅꯦ ꯅꯥꯁꯨ
ꯑꯗꯣ ꯑꯩꯁꯦ ꯐ꯭ꯔꯦꯁ ꯇꯧꯅꯕ ꯆꯠꯂꯗꯤꯀꯣ ꯇꯨꯝꯅꯤꯡꯉꯦꯕ
ꯅꯣꯛ ꯀꯅꯨ ꯑꯁꯦꯡꯕ ꯋꯥ ꯍꯥꯏꯔ ꯅ ꯆꯦꯁꯤꯡꯒꯤ ꯋꯥ ꯇꯥꯎ꯫ ꯀꯩꯅꯣ? ꯐ ꯐꯒꯤ ꯇꯧꯕꯅꯦꯗꯥ ꯫ ꯍꯣꯏ꯫ ꯃꯔꯨꯝꯒꯤ ꯃꯔꯨꯝ ꯉꯥꯛꯇꯅꯦ ꯀꯩꯅꯣ ꯑꯩꯗꯤ ꯐꯩꯒꯤ ꯇꯧꯕꯅꯦ꯫ ꯎꯝ꯫
ꯌꯦꯁꯨ ꯀꯥꯏꯗꯦꯗ
ꯎꯝ ꯑꯁꯤꯄꯥꯏ ꯀ ꯅꯪ ꯍꯦ ꯅ ꯀꯩ ꯃꯊꯦꯜ ꯈ꯭ꯋꯥꯏꯗꯒꯤ ꯈ꯭ꯋꯥꯏꯗꯒꯤ ꯄꯥꯝꯕ ꯃꯊꯦꯜ ꯑꯃ ꯍꯥꯏꯌꯣꯅꯦ
ꯑꯩ ꯋꯥ ꯑꯩꯗꯤꯀꯣ ꯑꯩꯗꯤ ꯎꯝ ꯁꯪꯉ ꯆꯥꯗꯦ ꯆꯝꯐꯨꯠ ꯑꯣꯏꯅ ꯄꯥꯝꯃꯦ ꯑꯗꯨꯒꯤꯅꯦ ꯉꯥꯔꯤ ꯉꯁꯥꯏ ꯏꯔꯣꯟꯕ ꯐꯥꯎ ꯃꯔꯣꯔꯣꯛ ꯉꯥꯔꯤꯒ ꯊꯨꯝꯒ ꯍꯥꯞꯇꯦ ꯍꯥꯏꯔꯤ ꯗ
ꯑꯣ ꯑꯗꯣ ꯏꯁꯥꯒꯤꯗꯤ ꯌꯥꯝ ꯐꯔꯝꯒꯅꯤ ꯑꯗꯨꯀꯣ
ꯈꯪꯗꯦ ꯑꯁ
ꯆꯝꯐꯨꯠ ꯀꯨꯝꯕ ꯆꯥꯕꯁꯦ ꯑꯥ ꯆꯝꯐꯨꯠꯀꯨꯝꯕ ꯆꯥꯕꯁꯦ ꯌꯥꯝ ꯐꯕꯅꯦꯗ ꯑꯁ ꯑꯩꯗꯤꯗꯤꯀꯣ ꯃꯔꯣꯛ ꯁꯥꯕ ꯌꯥꯝ ꯆꯥꯅꯤꯡꯃꯟꯕꯒꯤꯀꯣ ꯌꯥꯗ꯭ꯔꯦ ꯑꯩꯒꯤ ꯑꯩꯒꯤ ꯃꯥꯏꯁꯤꯗꯀꯣ ꯄꯤꯝꯄꯜꯁ ꯄꯤꯝꯄꯜꯁꯒꯤ ꯄꯤꯝꯄꯜꯁ ꯉꯥꯛꯇ ꯃꯆꯥ ꯃꯆꯥꯁꯨ ꯑꯃꯨꯛ ꯊꯣꯛꯂꯛꯦ ꯋꯥ ꯑꯗꯣ ꯑꯩ ꯏꯁꯀꯤꯟ ꯏꯁꯀꯤꯟꯒꯤ ꯀꯩꯅꯣ ꯌꯦꯡꯈ꯭ꯔꯁꯤꯔ ꯈꯪꯗꯦ
ꯑꯣ ꯑꯗꯨ ꯑꯗꯨ ꯑꯗꯨ ꯐꯥꯅꯕ ꯍꯥꯏꯕꯤꯌꯨꯔꯛꯑꯦ ꯀꯩꯅꯣ ꯑ ꯆꯦꯡꯗꯣ ꯁꯤꯡꯗꯣ ꯆꯝꯐꯨꯠ ꯇꯧꯔꯣ ꯁꯨꯝꯐꯨ ꯇꯧꯔꯒ ꯀꯩꯝꯇ ꯍꯥꯞꯀꯅꯣ ꯑꯗꯣ ꯃꯍꯤꯔ ꯑꯗꯣ ꯃꯥꯏꯗ ꯇꯛꯏꯔꯣꯕ ꯃꯥꯏꯗ ꯇꯛꯏꯔꯒ ꯈꯔ ꯀꯪ ꯍꯜꯂꯣꯕ ꯀꯪꯍꯜꯂ ꯀꯥꯟꯗ ꯏꯁꯤꯛꯅ ꯃꯨꯛ ꯃꯥꯏ ꯇꯊꯣꯛ ꯀ꯭ꯔꯣ ꯁꯕꯣꯜ ꯀꯩꯝꯇ ꯁꯤꯖꯤꯟꯅꯒꯅꯣ ꯑꯗꯨ ꯌꯥꯔ ꯑꯗꯨꯗꯕꯅꯦ ꯑꯗꯨ ꯑꯣꯏꯔꯗꯤ ꯑꯁ ꯍꯞꯇꯥ ꯑꯃꯒꯨꯝꯕ ꯇꯧꯔꯗꯤꯀꯣ
ꯑꯣ ꯑꯗꯣ ꯄꯤꯝꯄꯜꯁ ꯑꯁꯦꯡꯕꯅꯦ ꯑꯩꯅ ꯍꯥꯏꯕꯗꯣ ꯑꯩꯒꯤ ꯃꯥꯏꯁꯦ ꯍꯧꯖꯤꯛꯀꯥꯟꯅꯤꯀꯣ ꯑꯉꯥꯡ ꯑꯃ ꯂꯩꯕ ꯂꯣꯏꯔꯒ ꯑꯗꯨꯝ ꯀꯩꯅꯣ ꯑꯩꯒꯤ ꯃꯥꯏꯁꯦ ꯁꯦ ꯄꯤꯝꯄꯜꯁ ꯑꯥꯗ ꯑꯗꯨꯝ ꯊꯣꯛꯑꯦ ꯃꯔꯛ ꯃꯔ ꯇ ꯍꯥꯒꯠꯆꯕꯅꯦꯕ ꯍꯨꯃꯥꯡ ꯊꯣꯛꯑꯗꯤꯀꯣ ꯑꯥꯐꯇꯔꯅꯨꯟꯗꯨꯒꯨꯝꯕ ꯂꯧ ꯆꯠꯂꯗꯤ ꯍꯨꯃꯥꯡ ꯊꯣꯛꯑꯦ
ꯑꯥ
ꯑꯗꯣ ꯑꯗꯨꯒꯤ ꯍꯥꯒꯠꯆꯕ ꯃꯇꯝꯁꯨ ꯂꯩꯔꯤꯕ
ꯑꯣ ꯑꯁꯤꯗ ꯀꯩꯅꯣ ꯑꯩ ꯂꯩꯕ ꯃꯐꯝꯗ ꯀꯩꯅꯣ ꯑ ꯃꯈꯥꯗꯀꯣ ꯍꯥꯒꯠꯆꯕꯒꯤ ꯀꯩꯅꯣ ꯌꯦꯡꯕ ꯃꯐꯝ ꯂꯩꯌꯦ ꯍꯥꯎ ꯃꯥꯜꯂꯦꯅꯤ
ꯑꯩꯥꯏ ꯃꯥꯏꯒꯤꯅꯦ ꯑꯩꯒꯤ ꯗꯤꯃꯥꯏ
ꯑꯣ ꯃꯥꯏ ꯀꯩ ꯀꯩꯀꯥ ꯂꯣꯏꯅꯤ ꯌꯥꯎꯕꯅꯦ ꯑ
ꯑꯣ
ꯈꯪꯗꯦ ꯃꯣꯏꯒꯤꯗꯣ ꯍꯩꯌꯦ ꯍꯥꯏꯕꯅꯦ ꯃꯣꯏꯒꯤꯗꯣ
ꯑꯁ ꯍꯣꯏ
ꯈꯪꯗꯦ ꯃꯤ ꯑꯇꯩꯒꯤꯗꯤ ꯆꯥꯟꯅꯗꯕ ꯃꯥꯜꯂꯦ ꯑꯇꯩꯒꯤꯗꯤ ꯆꯥꯟꯅꯗꯕ ꯃꯥꯜꯂꯦ ꯑꯗꯣ ꯑꯌꯥꯝꯕ ꯑꯩꯅ ꯈꯪꯕꯗꯤ ꯑꯗꯨꯝ ꯐꯥꯏ ꯍꯥꯏꯕ
ꯑꯣ ꯅꯪꯒꯤ ꯃꯥꯏꯁꯦ ꯀꯩꯝꯇ ꯇꯧꯗꯕ꯭ꯔꯥ
ꯑꯩꯒꯤꯗꯤ ꯍꯥꯏꯔꯗꯤ ꯀꯩꯁꯨ ꯇꯧꯗꯦ ꯍꯥꯏꯕ ꯇꯥꯔꯦꯗ
ꯑꯣ ꯌꯥꯝ ꯐꯩꯅꯦ ꯑꯗꯨꯗꯤ ꯑꯁ ꯑꯩꯗꯤꯀꯣ ꯂꯩꯁꯥꯕꯤ ꯑꯣꯏꯔꯤꯉꯩꯗ ꯗ ꯂꯩꯁꯥ ꯑꯣꯏꯔꯤꯉꯩꯗꯀꯣ ꯀꯩꯅꯣ ꯁꯤꯒꯨꯝꯕ ꯄꯤꯝꯄꯜꯁꯒꯨꯝꯕꯁꯦ ꯊꯣꯛꯇꯦꯕ ꯊꯣꯛꯈ꯭ꯔꯗꯤꯀꯣ ꯑꯃꯈꯛꯇ ꯑꯗꯨꯝ ꯑꯅꯤ ꯈꯛꯇ ꯊꯣꯛꯑꯦ ꯍꯧꯖꯤꯛ ꯀꯥꯟꯗꯤ ꯂꯣꯏꯔꯦ ꯌꯥꯝꯕ ꯑꯗꯨ ꯌꯥꯕꯗꯣ ꯑꯩꯒꯤꯁꯦ ꯏꯟꯐꯦꯛꯁꯟ ꯂꯩꯕꯅꯤꯔ ꯈꯪꯦ ꯑꯣ ꯑꯁ ꯃꯤꯗꯤ ꯀꯩꯅꯣ ꯌꯨꯝ ꯄꯥꯜꯂꯁꯨ ꯑꯗꯨꯝ ꯐꯖ ꯊꯣꯛꯑꯦꯗ ꯑꯩꯗꯤ ꯊꯤꯔꯥ ꯈꯔꯦꯗ
ꯑꯩꯁ ꯐꯖ ꯊꯣꯛꯀꯅꯤꯗ ꯍꯧꯖꯤꯛꯇꯤ ꯑꯉꯥꯡ ꯂꯩꯕꯅꯤꯅ ꯍꯧꯖꯤꯛ ꯐꯥꯎ ꯍꯧꯖꯤꯛꯇꯤ ꯌꯥꯝ ꯐꯖ ꯐꯖꯔꯤ ꯑꯗꯨꯗꯤ ꯌꯥꯝ ꯐꯖꯔꯤ ꯑꯗꯨꯕꯨ ꯀꯥꯏ ꯗꯒꯤ
ꯐꯖꯗ꯭ꯔꯦ ꯌꯥꯗ꯭ꯔꯦ ꯃꯥꯏꯁꯦ ꯊꯤꯃꯟꯕꯒꯤ
ꯎꯝ ꯃꯤ ꯐꯖꯕꯁꯤꯡꯗꯤꯀꯣ ꯃꯥꯥꯏꯗꯛ ꯀꯩꯀꯥ ꯊꯧꯑꯁꯨ ꯑꯗꯨꯝ ꯐꯖꯩ ꯍꯥꯏꯕꯅꯤ ꯑꯗꯨꯒꯤ ꯑꯗꯨꯝ ꯐꯖꯩ
ꯑ ꯑꯁꯤꯁꯦꯡꯃꯛꯀꯣ ꯍꯧꯖꯤꯛ ꯀꯥꯟꯁꯦ ꯑꯩ ꯃꯥꯏꯁꯦ ꯋꯥꯟ ꯃꯟꯁ ꯁꯨꯔꯝꯃꯅꯤ ꯑꯩꯒꯤ ꯃꯥꯏ ꯑꯗꯨꯝ ꯄꯤꯄꯜꯁ ꯌꯥꯝ ꯊꯣꯛꯂꯛꯄꯗꯣ ꯃꯆꯥ ꯃꯆꯥꯁꯨ ꯆꯥꯎꯕꯁꯨ ꯈꯔ
ꯀꯥꯡꯥꯡꯅ ꯍꯥꯏꯕꯗꯣ ꯄꯥꯔꯔꯕ ꯃꯥꯜꯦ ꯑꯩꯒꯤꯁ ꯁꯨ ꯈꯔ ꯀꯨꯏꯔꯛꯑꯗꯤꯂꯛꯀ ꯊꯣꯛꯂꯛꯀꯅꯤ ꯀꯅꯥ ꯈꯪꯅꯤ ꯀꯅꯥꯈꯪ
ꯑꯩꯗꯤꯀꯣ ꯃꯔꯣꯁꯨ ꯆꯥꯍꯟꯕꯒꯤꯅꯦ ꯏꯁꯤꯡꯁꯨ ꯌꯥꯝ ꯊꯥꯛꯇꯕꯒꯤ ꯑꯣꯏꯔꯝꯃꯅꯤꯗ
ꯑꯁ ꯃꯣꯔꯣꯛꯇꯤ ꯑꯩꯁꯨ ꯌꯥꯝ ꯆꯥꯏꯗ
ꯁꯥꯕꯁꯤ ꯌꯥꯝ ꯆꯥꯕꯅꯦꯕ ꯑꯩꯁꯨ
ꯑꯗꯨ ꯑꯗꯨ ꯑ ꯅꯠꯇꯦ
ꯑꯥ
ꯎ
ꯀꯗꯥ ꯍꯥꯏꯗꯒ ꯀꯥꯏꯗꯗꯒꯤ ꯍꯌꯦꯡ ꯋꯥꯏ ꯀꯃꯥꯏꯅ ꯇꯧꯔꯛꯀꯗ꯭ꯔꯥ ꯌꯦꯡꯕ ꯇꯥꯔꯅ
ꯅꯣꯏꯗꯤ ꯊꯣꯛꯂꯝꯃꯣꯏꯗ ꯑꯩꯗꯤ ꯈꯔ ꯏꯟꯐꯦꯛꯁꯟꯁꯨ ꯂꯩꯔꯝ
ꯑꯦꯁ ꯊꯣꯛꯂꯛꯀꯅꯤ ꯊꯣꯛꯂꯛꯀꯅꯤ ꯌꯥꯝ
ꯑꯩ ꯅꯍꯥꯟꯗꯣ ꯑꯩ ꯀꯩꯅꯣꯗ ꯑꯩ ꯈꯣꯡꯗ ꯈꯔ ꯍꯥꯒꯠꯆꯕ ꯑꯃ ꯄꯤꯝꯕꯜꯁ ꯒꯨꯝꯕ ꯑꯃ ꯂꯩꯕꯅꯤꯕ ꯑꯗꯨ ꯑꯗꯨꯒꯤ ꯑꯗꯨꯒꯤ ꯑꯗꯨꯒꯤꯗꯣ ꯑꯣꯏꯔꯝ ꯗꯔꯛ ꯈꯪꯗꯦ ꯑꯩꯒꯤ ꯃꯥꯏꯗ ꯑꯃꯨꯛ ꯄꯥꯟꯗ꯭ꯔꯥ ꯐꯪꯗꯦ
ꯅꯪꯅ ꯑ ꯈꯨꯨꯠꯅ
ꯈꯨꯠ ꯈꯨꯠꯅ ꯑꯣꯏꯔꯝꯒꯗ꯭ꯔꯥ ꯈꯪꯗꯦ ꯍꯣꯏ ꯈꯨꯠꯅ ꯈꯨꯅꯈꯣ ꯋꯥ
ꯑꯥ
ꯑꯩꯁꯨ ꯀꯥꯎꯔꯦ ꯑꯩ ꯐꯥꯔꯃꯥꯁꯤ ꯍꯌꯦꯡꯒꯨꯝꯕ ꯑꯗꯨꯝ ꯎ ꯖꯔ ꯊꯣꯗꯤꯀ ꯐꯥꯔꯃꯥꯁꯤꯗꯔ ꯍꯤꯗꯥꯛ ꯑꯃ ꯍꯪꯈꯁꯤꯔꯥ ꯈꯪꯗꯦꯗ ꯐꯥꯔꯁ ꯑꯦꯠ ꯆꯣꯏꯅ
ꯎꯝ ꯑ ꯑꯗꯨ ꯑꯗꯨ ꯍꯪꯕꯁꯨ ꯌꯥꯏ ꯐꯪꯕꯅꯦꯅꯅꯅꯦꯗꯁꯨ ꯑꯗꯨꯝ ꯈꯔ ꯐꯥꯕꯀꯣ ꯍꯤꯗꯥꯛꯁꯤꯡꯁꯨ ꯃꯤꯒꯤ ꯆꯥꯟꯅꯕ ꯆꯥꯟꯅꯗꯕ ꯑꯗꯨꯝ ꯂꯩꯕꯅꯤꯅꯀꯣ
ꯇꯥꯄꯥ
ꯑꯥ
ꯎ ꯑꯣ ꯑꯩꯗꯤ ꯅꯦꯠ ꯋꯥꯡꯅꯔꯥ ꯈꯪꯕ ꯑꯩꯗꯤ ꯅꯦꯠ ꯋꯥꯡꯅꯔꯥ ꯈꯟꯕ ꯀꯩꯅꯣ ꯑꯩꯒꯤ ꯏꯁꯀ꯭ꯔꯤꯟꯗꯣ ꯃꯥꯏꯗ ꯀꯩꯅꯣ ꯇꯧꯕꯒꯤ ꯚꯥꯏꯕ꯭ꯔꯦꯁꯟ ꯂꯥꯛꯑꯦꯕ
ꯃꯥ
ꯄꯒꯦ ꯑ ꯎꯝ ꯍ ꯅꯣꯏ ꯀꯩꯅꯣ ꯁꯥꯕ꯭ꯔꯥ ꯍꯧꯖꯤꯛꯇꯤ
ꯑ ꯁꯥ ꯆꯥꯏꯦ ꯐꯦꯟ ꯐꯦꯟ ꯊꯥꯔꯒ ꯂꯩꯔꯤꯅꯦ
ꯑꯣ ꯑꯩꯁꯨ ꯐꯦꯟ ꯊꯥꯏ
ꯎꯝ ꯐꯦꯟ ꯊꯥꯔꯒ ꯂꯩ ꯂꯩꯕꯅꯦ ꯐꯦꯟꯁꯨ ꯏꯪꯗꯦꯗ
ꯍꯣꯏ ꯁꯥꯃꯜꯂꯗꯤꯀꯣ ꯐꯦꯟꯁꯨ ꯑꯃꯨꯛ ꯌꯥꯝ ꯁꯥꯕꯅꯤꯗ ꯏꯪꯗꯕꯅꯦ
ꯑꯗꯨꯅꯦ ꯑꯁ ꯀꯥꯡꯁꯨ ꯌꯥꯝꯃꯦ ꯑꯈꯣꯏꯗꯗꯤ
ꯑꯣ ꯀꯥꯡ ꯌꯥꯝꯔꯝꯒꯅꯤ ꯍꯣꯏ
ꯎꯝ ꯑꯁ ꯀꯩꯅꯣ ꯅꯂꯥ ꯀꯩꯀꯥꯏ ꯌꯥꯝꯕꯅꯤꯅꯀꯣ
ꯎꯝ
ꯀꯥꯡ ꯌꯥꯝꯃꯦꯕ ꯇꯜꯂꯦ ꯀꯥꯡ ꯌꯥꯝꯕꯁꯦ
ꯇꯜꯂꯦꯗ ꯑꯩ ꯑꯈꯣꯏꯁꯨ ꯑꯈꯣꯏ ꯀꯥꯡ ꯌꯥꯝꯕꯒꯤꯀꯣ ꯑꯗꯨꯝ ꯊꯣꯡ ꯂꯣꯟꯕꯅꯦ ꯏꯚꯅꯤꯡꯗꯒꯨꯝꯕ ꯑꯥꯔꯂꯤ ꯃꯣꯔꯅꯤꯡ ꯑꯥꯔꯂꯤ ꯃꯣꯔꯅꯤꯡ ꯊꯣꯡ ꯍꯥꯡꯗꯦ ꯑꯈꯣꯏꯗꯤ ꯏꯚꯤꯅꯤꯡꯗꯁꯨ ꯊꯣꯡ ꯍꯥꯡꯉꯣꯏ ꯏꯚꯤꯅꯤꯡ ꯃꯇꯝꯗ ꯀꯥꯡꯁꯦ ꯌꯥꯝ ꯂꯥꯛꯄꯅꯦ ꯑꯗꯣ
ꯀꯩꯅꯣꯁꯨ ꯂꯩꯕꯒꯤꯅꯦ ꯑꯃ ꯑꯥ ꯁꯣꯏꯕꯨꯝ ꯑ ꯁꯣꯏ ꯀꯩꯅꯣ ꯄꯥꯜꯂꯦꯗꯅ ꯑꯗꯨ ꯑꯗꯨꯁꯨ ꯂꯩꯕꯒꯤꯅꯦ ꯑꯗꯨ ꯑꯗꯨꯝ ꯃꯐꯝꯗ ꯀꯥꯡ ꯑꯗꯨꯝ ꯌꯥ ꯃꯦ ꯗꯅꯥ
ꯑꯥ ꯌꯥꯝꯃꯦ
ꯑꯗꯣ ꯑꯃꯨꯛ ꯇꯧꯔꯛꯎꯔ
ꯍꯣꯏ ꯍꯣꯏ ꯊꯝꯃꯒꯦꯀꯣ ꯎꯝ ꯎꯝ